ꯇꯥꯕ꯭ꯔ ꯎꯝ ꯍꯧꯖꯤꯛ ꯌꯦꯡꯉꯁꯤꯀꯣ ꯐꯣꯄ꯭ꯔꯥ ꯍꯥꯏꯜꯗꯤ
ꯒꯤꯟꯇ꯭ꯔꯦ ꯍꯣꯏꯅꯤꯒꯤꯁꯦ
ꯑꯗꯨ ꯇꯥꯛꯁꯇꯣ ꯅꯪꯅ ꯀꯝꯄ꯭ꯂꯤꯠ ꯇꯧꯒꯗꯕꯅꯦꯕ ꯅꯪꯅ ꯀꯣꯜ ꯇꯧꯕꯗ ꯋꯥꯟ
ꯑꯣ ꯑꯣ ꯎ ꯅꯣꯏ ꯑꯅꯤꯗꯨꯗꯤ ꯑꯗꯨꯃꯥꯏꯅ ꯇꯧꯗꯣꯏꯅꯣ ꯄꯨꯅꯤꯡ ꯇꯥꯡꯅ ꯑꯅꯤꯗꯨꯒꯤ
ꯄꯨꯅꯤꯡꯇꯪ ꯃꯥꯅ ꯀꯣꯜ ꯃꯥꯅ ꯀꯣꯜ ꯇꯧꯔꯗꯤ ꯑꯩꯒꯤꯁꯨ ꯑꯗꯨ ꯊꯣꯛꯇꯦ
ꯑꯣ ꯑꯣ
ꯑꯩꯅ ꯀꯣꯜ ꯇꯧꯕꯗ ꯑꯗꯨꯝ ꯑꯩꯈꯣꯏꯅ ꯇꯧꯒꯗꯕꯅꯤꯅ ꯑꯗꯨ ꯇꯥꯛꯁꯇꯣ
ꯑꯣ ꯑ
ꯇꯨꯖꯤ
ꯑ
ꯀ꯭ꯔꯥꯁꯤ ꯄꯨꯅꯤꯡꯇꯪ ꯍꯧꯖꯤꯛ ꯃꯥ ꯚꯣꯏꯁꯅ ꯊꯥꯔꯛꯅꯦ ꯀꯣꯜ ꯇꯧꯕ ꯂꯣꯏꯔꯒ ꯇꯥꯛꯁꯨ ꯀꯔꯤ ꯁꯨꯝꯃꯤ ꯇꯧꯕ꯭ꯔꯥ ꯍꯥꯏꯕꯗꯣ ꯍꯣꯏ ꯀꯣꯜ ꯇꯧꯕ ꯂꯣꯏ ꯑꯗꯨꯗ ꯀꯔꯤꯅꯣ ꯀꯣꯏꯁꯟ ꯈꯔ ꯍꯪꯂꯛꯀꯅꯦꯕ
ꯑꯣ
ꯍꯪꯕꯗ ꯅꯪꯉ ꯑꯣꯞꯁꯟꯗꯣ ꯃꯦꯠꯂꯒ ꯑꯃꯨꯛ ꯃꯊꯛꯇ ꯁꯝꯃꯤꯠ ꯀꯔꯤꯔꯥꯁꯤ ꯀꯝꯄ꯭ꯂꯤꯠ ꯇꯥꯁ ꯍꯥꯏꯕ ꯃꯇꯝꯗ ꯁꯝꯃꯤꯠ ꯍꯥꯏꯅ ꯑꯃ ꯂꯩꯕꯗꯨꯗ ꯁꯝꯃꯤꯠ ꯇꯧꯒꯗꯕꯅꯤꯀꯣ
ꯑꯣ ꯍꯧꯖꯤꯛ ꯊꯣꯛꯇꯦꯅ ꯑꯩꯈꯣꯏ ꯑꯅꯤ ꯇꯥꯕ ꯃꯇꯝꯗ
ꯅꯪꯒꯤꯗꯤ ꯊꯣꯛꯑꯣꯍꯦ ꯑꯩꯅ ꯀꯣꯜ ꯇꯧꯕꯅꯤꯅ ꯑꯩꯉꯣꯟꯗ ꯊꯣꯛꯑꯦꯕ ꯑꯩꯁꯨ ꯂꯣꯏꯌꯦꯕ ꯅꯪꯅ ꯑꯁꯤ ꯑꯩꯉꯣꯟꯗ ꯀꯣꯜ ꯇꯧꯅꯤꯅ ꯑꯗꯣ ꯇꯥꯛꯇ ꯀꯝꯄ꯭ꯂꯠ ꯑꯣꯞꯁꯟ ꯈꯔ ꯃꯠꯀꯅꯤ ꯑꯦꯝ ꯁꯤ ꯀ꯭ꯌꯨꯒꯤ ꯇꯥꯏꯞꯇ ꯑꯗꯨ ꯇꯧꯔꯒ ꯑꯗꯨꯝ ꯁꯝꯃꯤꯠ ꯇꯧꯗꯕ ꯑꯗꯨ ꯑꯣꯏꯔꯗꯤ ꯇꯥꯛꯁ ꯑꯃ ꯀꯝꯄ꯭ꯂꯤꯇꯦꯠ ꯑꯣꯏꯔꯣꯏꯅ
ꯑꯣ ꯑꯣ
ꯄꯥꯛ ꯑꯃꯨꯛ ꯂꯥꯑꯝꯃꯦ ꯑꯩꯗꯤ ꯌꯦꯟꯖꯥꯡ ꯈꯣꯏꯒ ꯆꯥꯛ ꯆꯥꯃꯤꯟꯅꯕ ꯑꯩꯈꯣꯏꯗꯣ
ꯑꯥ
ꯎꯃꯥ ꯏꯟꯁꯥꯡ ꯏꯕꯥꯅꯤꯒꯤ ꯊꯣꯡꯔꯒꯦꯡ ꯂꯥꯜꯨ ꯠꯇꯣ ꯃꯥꯁꯨ ꯂꯥꯛꯄ ꯑꯗꯨꯒꯤ ꯎꯝ ꯃꯥꯒꯤꯁꯨ ꯑꯃꯨꯛ ꯊꯣꯡꯗ ꯑꯩꯈꯣꯏ ꯑꯍꯨꯝ ꯆꯥꯕꯅꯦꯕ ꯑꯗꯨ ꯏꯟꯁꯥꯡꯗꯤ ꯂꯩꯇ ꯇ꯭ꯔꯦ ꯆꯥꯛꯄꯤ ꯂꯩꯕ
ꯅ ꯌꯨꯝꯗ
ꯎꯝ ꯖꯦꯡ ꯍꯣꯏꯗꯤ ꯄꯤꯛꯑꯦꯅ ꯔꯨꯝꯗꯣ ꯃꯥ ꯑꯗꯨ ꯃꯕꯨꯡꯁꯨ ꯂꯩꯑ ꯑꯩ ꯑꯗꯨꯗꯤ ꯃꯤ ꯂꯩꯀꯅꯤ
ꯀꯔꯤꯇꯥ ꯑꯣꯕ꯭ꯔꯒꯔ ꯖꯈꯟꯗ
ꯈꯪꯗꯦ ꯀꯔꯤ ꯇꯧꯕ꯭ꯔꯥ
ꯀꯆꯤꯡꯤꯡ ꯆꯠ ꯆꯇꯅ
ꯇꯠꯇꯦ ꯍꯟꯗ ꯄꯨꯟꯁꯤ ꯂꯧ ꯆꯠꯄ ꯌꯥꯔꯅꯤ
ꯥꯟ ꯇꯒꯕꯅꯠꯇꯣ ꯑꯃꯣꯏ
ꯇꯧꯋꯦ ꯑꯗꯨ ꯆꯠꯄ ꯌꯥꯏꯑꯦ ꯈꯔ ꯂꯩꯔꯒ ꯅꯍꯥꯟ ꯑꯩꯈꯣꯏ ꯆꯠꯄꯗꯁꯨ ꯕꯟ ꯇꯧꯋꯦꯅꯥ ꯕꯟ ꯇꯧꯕꯗ ꯊꯠ ꯍꯣꯏ ꯑꯩꯈꯣꯏꯅ ꯅꯍꯥꯟ ꯆꯠꯄꯗꯣ ꯕꯟ ꯇꯧꯕꯅꯦ ꯃꯣꯏ ꯊꯤꯟꯕꯤꯕꯅꯦ ꯃꯤ ꯂꯩꯇꯦꯅꯥ
ꯃꯤ ꯌꯥꯝꯕꯒꯤ ꯆꯠꯀꯅꯨ ꯍꯥꯏꯕ꯭ꯔ ꯀꯥꯔꯤ ꯇꯧꯕꯒꯤꯔꯥ
ꯍꯣꯏ ꯍꯟꯗꯛꯇꯨ ꯃꯤꯁꯨ ꯌꯥꯝꯃꯦ ꯑꯗꯨꯒ ꯄꯤꯛꯅꯤꯛ ꯆꯠꯂꯒ ꯀꯔꯤ-ꯀꯔꯥ ꯑꯍꯤꯡ ꯂꯦꯛꯄꯒꯨꯝꯕ ꯇꯧꯕꯗꯨ ꯂꯥꯛꯀꯣꯋꯅꯨꯗ ꯎ ꯑꯦ ꯋꯥ ꯑꯥ ꯇꯧꯕꯗꯣ ꯑꯗꯨ ꯇꯧꯕꯒꯤ ꯊꯤꯡꯕꯤꯕꯅꯦꯕ ꯍꯣꯏ ꯁꯣꯛ ꯈꯔ ꯂꯩꯔꯒ ꯑꯗꯨꯝ ꯑꯩꯈꯣꯏ ꯑꯩ ꯃꯔꯤ ꯑꯍꯨꯝ ꯃꯔꯤ ꯃꯉꯥ ꯈꯥꯛꯛꯇ ꯑꯗꯨꯝ ꯆꯠꯄ ꯌꯥꯏꯌꯦ ꯂꯥꯏ ꯅꯍꯥꯟ ꯂꯥꯁ ꯏꯌꯥꯔ ꯑꯈꯣꯏ ꯆꯠꯕꯒꯨꯝꯅ ꯀꯣ
ꯎꯨꯝ
ꯇꯨꯔꯒ ꯀꯔꯤ ꯀꯔꯤꯅꯣ ꯂꯧꯕ ꯌꯥꯏꯅ ꯃꯤ ꯌꯥꯝ
ꯖꯦꯉꯝꯗ ꯍꯥꯏꯗꯤ ꯍꯥꯏꯈ꯭ꯔꯕ ꯅꯪ
ꯍꯥꯏꯗ꯭ꯔꯤꯌꯦ ꯅꯪ ꯍꯥꯏꯌꯣ ꯍ
ꯥꯅꯍꯥꯟ ꯑꯩ ꯍꯥꯏꯅꯥ ꯃꯥꯟꯅ ꯀꯤꯕꯒꯤ
ꯃꯥꯁꯦ ꯍꯟꯗꯛ ꯎꯁꯣꯏ ꯆꯥꯅꯤꯡꯉꯒ ꯂꯩꯌꯦꯕ ꯔꯦꯡꯊꯨꯟꯗ ꯔꯦꯡꯊꯨꯟꯗꯣ ꯆꯥꯅꯤꯡꯂꯒ ꯂꯩꯌꯦꯕ ꯑꯗꯨ ꯂꯩꯅ ꯆꯠꯁꯦ ꯍꯥꯏꯔꯗꯤ ꯌꯥꯒꯅꯦꯕ ꯉꯁꯥꯏ ꯑꯩ ꯍꯥꯏꯗꯤ ꯍꯥꯏꯕꯅꯤ ꯃꯉꯣꯟꯗ ꯄꯨꯟꯁꯤꯂꯣꯛꯇꯣ ꯊꯤꯡꯈ꯭ꯔꯦ ꯍꯥꯏꯅ
ꯑꯣ ꯄꯨꯍꯪ ꯃꯗꯉꯗꯤ ꯆꯠꯇꯕ ꯊꯥꯑꯦꯒꯥ
ꯑꯈꯣꯏꯁꯨꯨ ꯂꯥꯁ ꯂꯥꯁꯌꯥꯔ ꯆꯠꯄꯗꯨ ꯊꯤꯡꯕꯤꯕꯅꯤ ꯃꯣꯏꯅ ꯊꯤꯡꯕꯤꯔꯒ ꯑꯩꯈꯣꯏꯅ ꯐꯥꯔꯁ ꯅꯃꯨꯛ ꯆꯠꯄꯗꯣ ꯆꯂꯒ ꯒꯦꯅꯥꯏ ꯂꯨ ꯑꯩꯈꯣꯏꯁꯨ ꯑꯃꯨꯛ ꯆꯠ ꯑꯃꯨꯛ ꯆꯠꯄꯅꯦꯕ
ꯎꯨ
ꯃꯤ ꯌꯥꯝ ꯄꯤꯛꯇꯒ ꯆꯠꯂꯗꯤ ꯀꯩꯁꯨ ꯇꯧꯔꯣꯏ ꯃꯤ ꯈꯔꯅ ꯆꯠꯂꯒ ꯄꯥꯔꯇꯤ ꯇꯧꯔꯒ ꯑꯍꯤꯡ ꯂꯦꯛꯄ ꯂꯥꯎꯒꯨꯝꯕ ꯃꯨꯡꯡꯀꯤꯒꯤ ꯇꯥꯏꯞꯇ ꯇꯧꯕꯒꯤ ꯊꯤꯡꯕꯤꯕꯅꯦꯕ ꯚꯥꯏꯔꯦꯜꯗꯤ ꯌꯥꯝ ꯆꯠꯂꯦꯅ ꯏꯟꯁꯇꯥꯒ꯭ꯔꯥꯝꯗꯁꯨ
ꯎꯨꯝ
ꯑꯗꯨꯒꯤ ꯁꯤꯍ ꯈꯪꯗ꯭ꯔꯦꯗ ꯐꯤꯔꯣꯜꯁꯨ ꯂꯩꯅꯤꯡꯉꯦ ꯑꯩ ꯑꯩ ꯍꯤꯜꯁꯁꯨ ꯇꯣꯡꯅꯤꯡꯉꯥꯏ ꯂꯩꯇ꯭ꯔꯦ ꯍꯤꯜꯁꯇꯣ ꯌꯥꯝ ꯂꯩꯅꯤꯡꯉꯤ
ꯄꯩꯁꯥ ꯂꯥꯏꯇ ꯑꯗꯨꯦ
ꯃꯅꯦ ꯁꯥ ꯑꯗꯕ ꯃ ꯀ ꯌꯥꯝ ꯁꯥꯔꯦ ꯑꯩ ꯄꯣꯠꯁꯨ ꯌꯥꯝꯗꯧ ꯅꯪꯗꯁꯨ ꯁꯤ ꯑꯦꯞꯁꯦ ꯗ꯭ꯔꯣ ꯇꯧꯔꯣ
ꯃꯅꯤꯄꯨꯔꯤ ꯍꯥꯏꯅꯦ ꯃꯥ
ꯑꯗꯨ ꯑꯣꯏꯔꯁꯨ ꯇꯥꯛꯄꯤꯕ ꯌꯥꯏꯅ ꯅꯨꯡꯇꯤꯒꯤ ꯑꯗꯨꯝ ꯀꯣꯛꯜ ꯇꯧ ꯌꯥꯕ ꯅꯨꯡꯇꯤ ꯑꯗꯨꯝ ꯀꯣꯛꯜ ꯇꯧꯗꯤ ꯌꯥꯒꯅꯤ
ꯎꯝ ꯃꯣꯏꯗꯣ ꯂꯤꯃꯤꯠꯇꯠꯇꯣ ꯐꯣꯔ ꯇꯥꯏꯝꯁ ꯍꯥꯏꯕ꯭ꯔꯥ ꯐꯥꯏꯚ ꯇꯥꯏꯝ꯭ꯔ ꯍꯥꯏꯕ꯭ꯔꯥ
ꯐꯥꯏꯚ ꯑꯣꯏꯔꯝꯅꯤ ꯃꯣꯏꯅ ꯇꯥꯛꯁ ꯄꯤꯕꯗꯨ ꯐꯥꯏꯚ ꯑꯣꯏꯕ ꯃꯥꯥꯟꯅꯩ
ꯑꯣ
ꯊꯒꯦ ꯑꯟꯦ
ꯑꯗꯨꯉꯣꯛ ꯀꯣ ꯇ꯭ꯔꯥꯏ ꯇ ꯑ ꯌꯦꯡ ꯆ ꯑꯗꯨꯗꯦ
ꯎꯝ ꯅꯨꯕꯥꯅꯤꯗꯤ ꯌꯥꯒꯅꯤ
ꯈꯥꯡꯉꯝꯃꯣꯏꯅ ꯑꯩ ꯄꯥꯛꯑ ꯍꯥꯏꯕꯗꯣ
ꯈꯪꯈ꯭ꯔꯦ ꯑꯩꯅ ꯍꯥꯏꯕꯤꯈ꯭ꯔꯕꯅꯤ ꯎꯁꯣꯏ ꯎꯇꯤ ꯆꯥꯅꯤꯡꯉ ꯎꯁꯣꯏꯗꯤ ꯂꯌꯦꯡ ꯉꯁꯥꯏ ꯏꯃꯥꯅ ꯊꯥꯔꯛꯄ ꯈꯣꯒꯝ ꯆꯦꯡꯒ ꯍꯌꯦꯡ ꯄꯨꯔꯛꯀꯦꯒꯝ ꯆ ꯌꯦꯡꯕ ꯑꯁꯣꯏ ꯃꯥꯁꯤꯦ ꯂꯩꯕ ꯑꯗꯨ ꯍꯋꯥꯏ ꯑꯃ ꯇꯥꯔ ꯊꯨꯗꯣ ꯂꯩꯇꯕ ꯑꯗꯨꯕꯨ ꯋꯥꯗ ꯀꯌꯥ ꯄꯤꯕ꯭ꯔꯥ ꯍꯌꯦꯡ
ꯇ꯭ꯋꯦꯟꯇꯤ ꯎꯁꯨꯂꯕ ꯃꯥꯦ
ꯑꯣ ꯑꯗꯨꯗꯤ ꯌꯥꯝ ꯐꯩꯅ ꯍꯌꯦꯡ ꯍꯥꯡꯉꯒ ꯊꯣꯡꯒꯗꯕꯅꯤꯗꯤ ꯉꯁꯤꯗꯤ ꯒꯦꯁ ꯑꯃꯨꯛ ꯄꯨꯔꯛꯄꯅꯤꯅ ꯄꯁ ꯊꯅ ꯉꯁꯥꯏ ꯃꯆꯥꯁꯨ ꯄꯨꯔꯛꯀ ꯁꯣꯏꯗ ꯑꯗꯨꯒꯤ ꯃꯆꯥꯗꯣ ꯍꯣꯏꯗꯤ ꯀꯣꯟꯅꯔꯣꯏꯕ ꯑꯗꯨ ꯗꯥꯏꯅꯥ ꯍꯈꯣꯏꯗ ꯄꯤꯈ꯭ꯔꯦ ꯃꯕꯥꯅꯤꯗ ꯑꯅꯤ ꯃꯕꯥꯅꯤꯕꯨꯁꯨ ꯅꯤꯡꯁꯤꯡꯉꯤ ꯑꯗꯨꯣ ꯃꯤ ꯑꯃ ꯌꯥꯎꯕꯒꯤ ꯑꯣꯝꯒꯤꯗꯤ ꯈꯔ ꯂꯦꯁ ꯑꯣꯏꯒꯅꯤ ꯕꯥ ꯑꯗꯨꯒꯤꯗꯩꯅꯗ ꯄꯤꯈ꯭ꯔꯕꯅꯤ ꯁꯤꯗ
ꯑꯝ
ꯆꯥꯎꯕ ꯈꯔ ꯃꯤꯦꯗꯤꯌꯝ ꯁꯥꯏꯖꯇ ꯆꯥꯎꯕ ꯈꯔ ꯑꯁꯤ ꯑꯃ ꯂꯩꯌꯦꯕ ꯁꯤꯁꯦ ꯑꯣ ꯇ ꯊꯣꯡꯉꯒ ꯆꯥꯁꯦ ꯍꯌꯦꯡꯗ꯭ꯔꯥ ꯍꯪꯆꯤꯠꯇ꯭ꯔꯥ
ꯌꯥꯔ ꯀ ꯌꯥꯒꯤ ꯁꯥꯎ
ꯎꯝ ꯍꯌꯦꯡꯗꯤ ꯁꯥꯡꯅ ꯍꯪ
ꯑꯗꯣ ꯀꯨꯏꯅ ꯊꯥꯝꯃꯗꯤ ꯍꯥꯎꯁꯨ ꯍꯥꯎꯔꯣꯏꯗ ꯇ
ꯍꯣꯏ ꯁꯤ ꯊꯨꯟꯁꯦ ꯉꯁꯤ ꯐ꯭ꯔꯦꯁ ꯍꯣꯏꯒꯤ ꯄꯤꯀꯣꯟꯗꯒꯤꯗꯒꯤꯩ ꯂꯧꯔꯒ
ꯉꯁꯤ ꯆꯥꯔꯗꯤ ꯍꯦꯟꯅꯗꯤ ꯍꯥꯎꯒꯅꯤ ꯄꯝꯀꯤꯟꯒꯁꯨ ꯍꯥꯎꯗꯤ ꯍꯥꯎꯕꯅꯦ
ꯃꯇꯥ ꯂꯩꯇ꯭ꯔꯦ ꯑꯣ ꯉꯁꯥꯗꯣ ꯄꯝꯀꯤꯟ ꯑꯃꯒ ꯄꯝꯀꯤꯟꯒ ꯆꯥꯏꯌꯦ ꯉꯁꯥꯏ ꯃꯁꯛ ꯀꯔꯤꯔꯥ ꯊꯨꯟ ꯀꯂꯥꯝꯕꯣꯡꯗꯣ
ꯑꯥ
ꯃꯆꯥ ꯀ꯭ꯔꯦ ꯁꯥꯔ ꯕꯥꯟꯇꯦꯟꯒꯤꯦ ꯃꯆꯥꯁꯨ ꯌꯥꯎꯔꯛꯑꯦ ꯑꯗꯣ ꯄꯨꯃꯥꯗꯨꯁꯨ ꯄꯣꯡꯀꯤꯗꯨꯁꯨ ꯈꯖꯤꯛꯇꯪ ꯑꯣꯏꯕ ꯑꯗꯨꯒꯤ ꯍꯥꯞꯄꯒ ꯆꯥꯔꯁꯤ ꯍꯥꯏꯅ ꯐ꯭ꯔꯥꯏ ꯇꯧꯔꯒ ꯉꯝ ꯆꯦꯡꯗꯣ ꯑꯩꯈꯣꯏ ꯑꯩꯈꯣꯏ ꯂꯥꯎꯗꯒꯤ ꯐ꯭ꯔꯦꯁ ꯌꯥꯝ ꯃꯗꯥ ꯃꯅꯨꯡꯁꯤꯕꯅꯒ ꯒꯤꯁꯨꯒꯤꯠꯇ ꯍꯍꯣꯍꯦ ꯑꯣ ꯍꯥꯎꯔꯒ ꯑꯁ ꯐꯖꯅ ꯆꯥꯕꯅꯦ ꯃꯕꯥꯅꯤꯗꯨꯁꯨ
ꯑꯥ
ꯑꯗꯨꯒꯤ ꯏꯟꯁꯥꯡꯁꯨ ꯂꯥꯏꯁꯟꯈ꯭ꯔꯦ ꯑꯗꯨꯒꯤꯅꯦ ꯍꯧꯖꯤꯛ ꯑꯩꯁꯦ ꯑꯃꯨꯛ ꯑꯩꯁꯦ ꯆꯥꯛ ꯌꯥꯝ ꯌꯥꯝ ꯆꯥꯕ ꯌꯥꯗꯦꯕ ꯑꯗꯨꯒꯤ ꯄꯣꯛꯇꯣ ꯑꯣ ꯇꯦꯡ ꯇꯧꯕꯅꯣ ꯍꯥꯏꯌꯦ ꯑꯗꯨꯒꯤ ꯈꯖꯤꯛ ꯈꯖꯤꯛ ꯆꯥꯕꯅꯦꯕ
ꯅꯅꯤ ꯆꯦꯛꯀꯞ ꯆꯠꯄ꯭ꯔꯅꯦ
ꯆꯠꯇ
ꯇꯔꯥꯅ ꯍꯥꯏꯕ ꯑꯗꯨꯗꯤ
ꯒꯨꯒꯜꯗ ꯂꯣꯏ ꯂꯩꯅ ꯑꯩꯈꯣꯏ ꯗꯣꯛꯇꯔꯅꯤ ꯆ ꯀꯞꯇꯅꯤꯡꯉꯥꯏ ꯄꯩꯁꯥ ꯂꯩꯇꯦ ꯇꯨꯡꯒꯤ ꯒꯨꯒꯜꯗ ꯍꯥꯡꯈꯔꯒ ꯀꯁꯤꯔ ꯆꯥꯛꯇꯣ ꯈꯖꯤꯛ ꯈꯖꯤꯛ ꯆꯥꯛꯋꯣ ꯑꯗꯨ ꯀꯀꯥ ꯎꯝ ꯈꯔ ꯇꯣꯏꯅ ꯆꯥꯎ ꯍꯥꯏꯌꯦꯦ ꯈꯖꯤꯛ ꯈꯖꯤꯛ ꯑꯣꯚꯔ ꯑꯣꯕꯔ
ꯑ ꯆꯥꯛꯇꯔꯤ ꯇꯥꯏꯕ ꯆ ꯑꯣ ꯑꯗꯨꯒ ꯇꯨ ꯇꯥꯏꯝꯁ ꯌꯣꯡ ꯗ ꯆꯒꯨꯝ ꯃꯈ ꯈꯔꯥ ꯈꯔ ꯊꯥꯔꯕ ꯂꯑꯣ ꯍꯥꯏꯗꯤ ꯍꯥꯏꯅꯦ
ꯑꯗꯨꯅꯦ ꯑꯣꯚꯔ ꯏꯇꯤꯡ ꯇꯧꯕꯅꯨ ꯍꯥꯏ ꯑꯣꯚꯔ ꯏꯇꯤꯡ ꯇꯧꯔꯗꯤ ꯄꯨꯛꯁꯨ ꯆꯥꯎꯈ꯭ꯔꯦ ꯑꯗꯨꯒ ꯕ꯭ꯂꯣꯠꯇꯤꯡꯁꯨ ꯇꯧꯋꯦ ꯑꯗꯨꯒ ꯒꯁꯇꯨꯁꯨ ꯄꯨꯛ ꯃꯅꯨꯡꯗ ꯇ꯭ꯔꯦꯛ ꯇꯧꯔꯒ ꯂꯩꯌꯦ ꯍꯥꯏꯌꯦꯕ
ꯃꯃꯤꯡ
ꯑꯣꯃꯤ ꯑꯣꯃꯤ ꯑꯟꯇꯤꯗ ꯂꯧꯕꯣ ꯑꯇꯤꯗ ꯒꯁꯇ꯭ꯔꯤꯛ ꯍꯤꯗꯥꯛꯄꯤꯤꯌꯨ ꯍꯥꯏꯔꯒ ꯑꯁꯤ ꯅꯨꯄꯤ ꯅꯪꯁꯨ ꯌꯥꯝ ꯆꯥꯎ ꯅꯪꯁꯨ ꯆꯥꯎꯋ ꯌꯥꯝ ꯐꯩꯌꯦ ꯍ꯭ꯋꯥꯡ
ꯑꯌꯦꯣ ꯑ ꯀꯟ꯭ꯔꯛ ꯀꯟꯅꯕ꯭ꯔꯥ
ꯑꯣꯃꯤꯅꯦꯒ꯭ꯔꯤꯛ ꯀꯗ ꯍꯦ ꯑꯣꯃꯤꯅꯦ ꯁꯤꯗꯤ ꯀꯟꯗꯦ ꯁꯤꯛꯁꯇꯤ ꯐꯥꯏꯚ ꯈꯛꯇꯅꯦ ꯁꯤꯛꯁꯇꯤꯔ ꯁꯚꯦꯟꯇꯤ ꯈꯔ ꯈꯛꯇꯅꯦ ꯄꯤꯕ
ꯑꯩꯈꯣꯏ ꯑꯟꯇꯤ ꯑꯃ ꯆꯥꯛꯍꯥꯎꯒꯤ ꯍꯣꯇꯦꯜ ꯐꯝꯕ ꯅꯨꯄꯤꯗꯣ ꯉꯁꯤ ꯍꯥꯏꯕꯨ ꯎꯔ ꯑꯁ ꯂꯔꯦ ꯌꯥꯝ ꯀꯉꯦ ꯍꯟꯗꯛ ꯍꯦꯟꯅ ꯍꯦꯟꯅ ꯀꯥꯡꯉꯦ ꯍꯥꯏꯥꯡꯉꯦ ꯍꯣꯏ ꯑꯟꯇꯤꯅꯒ ꯄꯥꯎꯗ ꯂꯩꯥꯏꯕꯅꯤ ꯏꯁꯨꯒꯤꯂꯦ ꯅꯅꯂꯥꯏꯦꯟ
ꯁꯇ꯭ꯔꯤ ꯍꯈꯤꯗꯥꯥꯛ ꯆ ꯑꯣꯣ
ꯀꯣꯟ ꯆ ꯐ ꯌꯦꯗꯤ ꯆꯍ
ꯀꯗꯥꯏꯗ ꯑꯣꯟꯕ꯭ꯔꯥ ꯑꯩꯁꯨ ꯑꯣꯟꯅꯤꯡꯉꯤ
ꯐꯥꯏꯗ
ꯑꯣ ꯑꯖꯨ ꯂ ꯂꯩꯗ
ꯗꯨꯀꯥꯟꯗ ꯁꯤꯅꯤꯄꯥꯂꯤ ꯑꯩꯈꯣꯏꯒꯤ
ꯑꯣ ꯍꯌꯦꯡ ꯑꯣꯟꯒꯅꯤ ꯑꯩꯁꯨ ꯀꯌꯥꯃꯨꯛ
ꯑꯣꯟꯗꯦ ꯍꯔꯗꯨꯛ ꯑ ꯑꯗꯨ ꯑꯗꯨꯝ ꯏꯊꯥꯟꯗ ꯆꯥꯡꯅ ꯑꯩꯅ
ꯎꯝ ꯅꯍꯥꯟꯗꯣ ꯐꯣꯔꯇꯤꯗꯤ ꯀꯥꯕꯅꯤ ꯍꯟꯗꯛꯁꯦ ꯈꯔ ꯀꯥꯒꯗꯕ ꯃꯥꯜꯂꯦꯕ ꯆꯥꯕꯒꯨꯝꯕꯁꯦ ꯈꯔ ꯅꯨꯡꯉꯥꯏꯌꯦꯕ ꯁꯤꯒꯤ ꯏꯁꯇ꯭ꯔꯤꯛ ꯆꯥꯕꯒꯤꯀꯣ ꯑꯁ ꯍꯤꯗꯥꯛ ꯆꯥꯕꯒꯤ ꯃꯄꯥꯟ ꯊꯣꯛꯄꯒꯨꯝꯕꯗꯣ ꯑꯁ ꯐꯖꯅ ꯆꯥꯡ ꯅꯥꯏꯅ ꯊꯣꯛꯅꯤ ꯑꯦꯕ꯭ꯔꯤ ꯃꯣꯔꯅꯤꯡꯅꯦ ꯊꯣꯛꯄꯗꯨ ꯊꯒꯤ ꯑꯁ ꯆꯥꯕꯒꯤꯁꯨ ꯑꯗꯨꯝ ꯆꯥꯛ ꯃꯥꯅ ꯂꯥꯝꯍꯟꯕꯗꯣ ꯁꯨꯝꯁꯨ ꯇꯧꯋꯦꯕ ꯌꯥꯝ ꯐꯩꯌꯦ ꯅꯪꯁꯨ ꯆꯥꯛꯋꯣ ꯁꯤꯁꯇꯦꯞ ꯃꯃꯥ ꯆꯥꯕ ꯂꯩꯣꯏꯔꯒ ꯑꯩꯁꯨ ꯑꯃꯨꯛ ꯆꯥꯒꯅꯤ
ꯑꯥ
ꯐꯤꯇꯤ ꯐꯥꯏꯚ ꯔꯨꯄꯤꯁ ꯈꯛꯇꯅꯦ
ꯆꯥꯁꯦ ꯆꯥꯥꯁꯦ
ꯌꯥꯝ ꯐꯩꯌꯦ ꯁꯤꯁꯦ
ꯑꯦꯛꯖꯝ ꯊꯥꯔ ꯄꯩꯁꯥ ꯈꯔꯂ ꯆꯥꯕ ꯌꯥ
ꯅꯪꯒꯤ ꯑꯦꯛꯖꯥꯝꯅ ꯀꯩꯗꯧꯉꯥꯏ
ꯁꯥꯡ ꯊꯛꯇꯁꯗꯤꯁꯔꯤꯛ
ꯗꯦ ꯇ ꯗꯤꯁ ꯎꯏꯛ ꯑꯦꯅꯦ ꯍ
ꯑ ꯐ꯭ꯔꯥꯏꯗꯦꯗ ꯑꯣꯏꯔꯝꯅꯤꯀꯣ
ꯑꯣꯏꯔꯝꯅꯤ ꯍꯣꯏ ꯑꯦꯃꯤꯀꯥꯒꯨꯝꯕꯗꯤ ꯂꯧꯈ꯭ꯔꯕ꯭ꯔꯥ
ꯍꯎꯗ꯭ꯔꯔꯤ ꯅꯦꯛꯁꯤꯛ ꯐ꯭ꯔꯩꯗꯦ ꯏꯅꯋꯥꯒꯦꯅꯤꯉꯣꯏꯒ
ꯑꯣ ꯁꯨꯖꯦ ꯃꯔꯤꯔꯥ
ꯃꯔꯤꯩꯅ ꯍ ꯑꯣꯐꯔ ꯂꯑꯒ ꯀꯣꯏ ꯁꯅ ꯍꯥꯟꯅꯤ ꯔꯤꯄꯤꯔ ꯔꯤꯄꯤꯔ ꯑꯗꯨꯝ ꯊꯥꯏꯑꯅ
ꯍꯣꯏ
ꯕꯦꯄꯥꯔ ꯑꯃꯅ ꯂꯤꯁꯤꯡ ꯑꯃ ꯃꯥ ꯄꯤꯔꯒ ꯑꯣ ꯇꯣꯐꯌꯥ ꯑꯃꯨꯛ ꯑꯦꯛꯁꯇ꯭ꯔꯥ ꯄꯤꯌꯣ ꯍꯥꯏꯁꯤꯔꯥ ꯐꯉꯅꯦ
ꯄꯕꯤꯨꯍꯁ
ꯑꯣꯣ ꯑꯅꯤ ꯑꯣꯣ ꯑꯅꯤ ꯆ ꯅ
ꯑꯁꯤꯅꯥ ꯀꯗ ꯅꯠꯇ꯭ꯔꯣ
ꯑꯁꯤ ꯉꯥꯛꯄꯅꯦ ꯑꯗꯨ ꯑꯣꯏꯔꯊ ꯗꯥꯏꯔꯦ ꯇꯇꯣ ꯂꯥꯏ ꯂꯥꯏꯇꯦꯅ
ꯑꯗꯨ
ꯇꯣꯞ ꯒꯦꯝꯣꯏꯒꯤ ꯑꯣꯛꯇꯣ ꯂꯥꯏꯟ ꯂꯥꯏꯅ ꯑꯗꯨ ꯂꯑꯣꯒꯤꯅꯤ ꯍꯥꯏꯌꯦ
ꯍꯣꯏ ꯁꯖ ꯀꯁꯂꯝ ꯐꯦꯅ ꯍꯥꯔꯒ ꯂꯞꯄ ꯃꯥꯂꯦ ꯍꯦ
ꯏꯁ ꯐ ꯀꯣꯝꯗꯅꯤ ꯍꯥꯏꯅꯦ
ꯐꯦꯜꯇꯁꯤ ꯤꯁ
ꯗꯦꯔꯦꯛ ꯗꯦꯔꯦꯛ ꯂꯥꯏꯖꯝꯅꯤꯅ ꯗꯦꯔꯦꯛ ꯂꯥꯏꯗꯤ ꯐꯥꯒꯅꯤ ꯁꯤꯗꯤ
ꯅꯥꯥꯛꯂꯥꯏ ꯌꯥꯔꯦ ꯊꯝꯃꯣ
ꯑꯥ
ꯑꯗꯨꯅ ꯌꯦꯡꯉꯣ ꯇꯥꯛꯁꯇꯣ ꯁꯃꯤ ꯇꯧꯀꯣ
ꯍꯣꯏ
ꯑꯥ